ꯑ
ꯍꯜꯂꯣ
ꯍꯜꯂꯣ
ꯍꯥꯎ ꯎ ꯇꯔꯕꯣ
ꯇꯥꯏꯌꯦ ꯇꯥꯏꯌꯦ
ꯑꯣ ꯊꯨꯝꯕ ꯆꯪꯉꯕꯣ
ꯇꯨꯝꯕ ꯆꯪꯗ꯭ꯔꯤꯗ ꯐꯃꯨꯡꯕꯨꯗꯤ ꯆꯪꯉꯦ ꯑꯗꯨ ꯇꯨꯝꯕꯗꯤ ꯇꯨꯝꯗ꯭ꯔꯤ
ꯑꯣ ꯌꯦꯗꯥꯡ ꯆꯔꯔꯕ
ꯁꯤꯗꯤ ꯍꯋꯥꯏ ꯊꯣꯡꯅꯦ
ꯑꯣ
ꯑꯩꯗꯤ ꯀꯩꯖꯥꯡ ꯆꯥꯒꯦ ꯀꯁꯦ
ꯑꯁ ꯃꯁꯤꯗꯤ ꯀꯩꯅꯣ ꯇꯣꯡꯉꯦ ꯑ ꯈꯣꯡꯗ꯭ꯔꯨꯝ ꯊꯣꯡꯉꯦ
ꯑꯣ ꯈꯣꯡꯗ꯭ꯔꯨꯝ ꯎ ꯀꯧꯕꯣ ꯈꯣꯡꯗ꯭ꯔꯨꯝꯗꯨꯕꯨ ꯀꯅꯥ ꯊꯣꯡꯉꯤꯅꯣ
ꯑ ꯑꯩꯈꯣꯏꯁꯤꯗꯤ ꯑꯩꯈꯣꯏꯒꯤ ꯍꯣꯁꯇꯦꯜꯒꯤ ꯀꯨꯞ ꯂꯩꯌꯦꯕꯀꯣ ꯑꯗꯨ ꯑꯗꯨꯅ ꯊꯣꯡꯖꯕꯅꯤꯗ ꯍꯥꯎꯕꯨꯗꯤ ꯍꯥꯎꯋꯦ ꯌꯥꯝ ꯀꯟꯅ ꯍꯥꯎꯇꯕꯗꯤ ꯑꯣꯏꯗꯦ
ꯎꯝ ꯎꯥ
ꯅꯣꯏꯒꯗꯤ ꯀꯅ ꯊꯣꯡꯉꯕ
ꯑꯩꯈꯣꯏꯒꯤꯗꯤ ꯉꯁꯤꯗꯤ ꯍꯋꯥꯏ ꯊꯣꯡꯕꯗ ꯑꯩꯅ ꯊꯣꯡꯉꯦ ꯑꯩꯈꯣꯏ ꯊꯥꯎ ꯊꯥꯎ ꯊꯥꯎ ꯊꯣꯡꯗꯕꯤꯗꯀꯣ ꯊꯥꯎ ꯊꯥꯔ ꯊꯣꯡꯗꯕꯤꯗ ꯑꯩꯈꯣꯏꯒꯤ ꯆꯝꯐꯨꯠꯀꯤ ꯃꯑꯣꯡꯗ ꯊꯣꯡꯕꯗꯣ
ꯑꯣ ꯊꯥꯎ ꯌꯥꯎꯛꯇꯕꯤꯗ ꯊꯣꯡꯕꯗꯣ
ꯎꯝ ꯃꯔ ꯃꯔꯛꯇ ꯍꯋꯥꯏꯁꯦ ꯊꯥꯎ ꯌꯥꯎꯗꯕꯤꯗ ꯆꯥꯅꯤꯡꯉꯦꯅꯀꯣ
ꯍ ꯑꯗꯨꯁꯨꯣ ꯍꯇꯥꯒ ꯊꯈꯤꯕꯅꯤꯗ ꯑꯃ ꯊꯥꯎ ꯌꯥꯎꯗꯕꯤꯗ ꯈ꯭ꯋꯥꯏ ꯐꯕ ꯍꯋꯥꯏꯁꯦ
ꯎꯝ
ꯍꯋꯥꯏ ꯑꯨꯠꯄꯆꯦ ꯊꯥꯎ ꯀ ꯍꯥ ꯂ ꯑꯩꯈꯣꯏ ꯏꯃꯥ ꯍꯣꯏꯅꯅꯦ
ꯎꯝ
ꯑꯩꯈꯣꯏ ꯊꯥꯏꯅ ꯏꯟꯁꯥꯡ ꯂꯩꯔꯛꯄ ꯀꯥꯟꯗ ꯗꯨꯀꯥꯟꯗꯒꯤ ꯍꯋꯥꯏ ꯑꯃꯃꯨꯛ ꯁꯣꯜꯂꯤ ꯉꯥꯡꯇꯛ ꯉꯥꯡꯇꯛ ꯇꯥꯕꯗꯣ ꯈꯪꯕ꯭ꯔꯥ ꯃꯆꯥ ꯑꯀꯨꯞꯄꯗꯣ
ꯑ ꯈꯥꯏ ꯈ
ꯑꯗꯨꯗꯣ ꯇꯤꯡꯉꯦꯗꯅꯀꯣ
ꯎꯝ
ꯑꯗꯨꯒ ꯁꯨꯜ ꯆꯠꯂꯝꯗꯥꯏꯁꯤꯗ ꯅꯪꯅꯕ ꯀ ꯀꯥ ꯑꯃ ꯊꯣꯡꯕꯗꯣ
ꯎꯝ ꯎꯝ
ꯌꯥꯝ ꯍꯥꯎꯕꯅꯦꯕ ꯍꯥꯏꯗꯤ ꯑꯩꯈꯣꯏꯗ ꯑꯩꯈꯣꯏ ꯆꯠꯅꯕ ꯍꯣꯠꯅꯔꯤ ꯑꯩꯈꯣꯏ ꯕꯥ ꯍꯣꯏ ꯁꯥ ꯄꯨꯖꯅꯕ ꯍꯣꯠꯅꯕ ꯏꯄꯨ ꯍꯣꯏ ꯃꯥꯒꯤ ꯑꯗꯨ ꯅꯪꯅꯕ ꯍꯣꯠꯅꯕꯗꯀꯣ
ꯎꯝ ꯎꯝ
ꯥꯏ ꯊꯣꯡꯕ ꯍꯧꯖꯤꯛꯤ ꯍꯧꯖꯤꯛ ꯊꯥꯎꯖꯥꯎ ꯇꯧꯕꯤꯁꯤ ꯐꯖꯅ ꯆꯥꯔꯤ
ꯎ
ꯅꯣꯏꯒꯤꯗꯤ ꯕꯕꯥꯍꯣꯏ ꯃꯁꯥ ꯈꯜꯂꯤꯕꯣ ꯀꯃꯥꯏꯅ ꯇꯧꯒꯦ
ꯑ ꯕꯕ ꯃꯁꯥ ꯀꯜꯂꯤ
ꯑꯣ ꯏꯃꯥꯗꯤ ꯑꯗꯨꯝ ꯌꯨꯝꯗ ꯂꯩꯕꯅꯤꯀꯣ
ꯎꯝ ꯃ ꯃꯃꯥꯗꯤ ꯌꯨꯝꯗ ꯂꯩ
ꯎꯝ ꯍꯣꯏ ꯂꯝꯗ ꯂꯩꯕꯁꯦ ꯇꯝꯕ ꯉꯝꯗꯕ ꯅꯠꯇꯦꯍꯦ ꯐꯖꯅ ꯐꯖꯅ ꯌꯥꯅꯕꯀꯣ ꯆꯦꯛꯁꯤꯟ ꯆꯦꯛꯁꯤꯟꯅ ꯂꯩ
ꯀꯨꯏꯅ ꯀꯨꯏꯅ ꯂꯩꯔꯛꯑꯕꯅꯤꯅ ꯑꯗꯨꯝ ꯃꯤꯅꯁꯨ ꯑꯗꯨꯝ ꯈꯪꯕ ꯈꯪꯉꯕꯅꯤꯅꯀꯣ ꯑꯩꯈꯣꯏꯒꯤ ꯃꯤ ꯑꯅꯧꯕ ꯂꯥꯛꯄꯁꯤꯗꯤ ꯃꯣꯏ ꯌꯥꯝ ꯈꯔ ꯌꯦꯡꯁꯤꯜꯂꯦꯕ ꯌꯦꯡꯁꯤꯜꯂꯦ ꯍꯥꯏꯕꯗꯤ ꯑꯦ ꯃꯤꯖꯦ
ꯃꯤꯁꯦ ꯑꯐꯕ ꯃꯤ ꯑꯣꯏꯗꯣꯏꯔꯥ ꯐꯠꯇꯕ ꯃꯤ ꯑꯣꯏꯗꯣꯏꯔꯥꯅ ꯑꯗꯨꯝ ꯃꯤꯅ ꯑꯗꯨꯝ ꯆꯤꯡꯅꯕꯗꯣ
ꯑꯣ
ꯑꯩꯈꯣꯏꯗꯤ ꯑꯗꯨꯝ ꯑꯉꯥꯡꯕꯀꯥꯟꯗꯤ ꯑꯗꯨꯝ ꯂꯩꯔꯛꯑꯕꯅꯤꯅ ꯃꯣꯏꯅ ꯌꯦꯛꯑꯦ ꯍꯧꯖꯤꯛꯇꯤ ꯃꯣꯏꯅ ꯎꯕꯗ ꯌꯥꯝ ꯆꯥꯎꯔꯦꯅꯦ ꯅꯪ ꯅꯪꯒꯤ ꯀꯥꯏꯅ ꯍꯥꯏꯔꯛꯄꯁꯦ
ꯑꯣ
ꯑꯗꯨꯨꯃꯥꯏꯅꯒ ꯌꯥꯝ ꯌꯥꯎꯋꯦ ꯑꯉꯥꯏꯔ ꯀꯥꯟꯗ ꯌꯥꯝ ꯄꯤꯊꯣꯛ ꯄꯤꯑꯝꯕꯅꯤ ꯍꯧꯖꯤꯛ ꯆꯥꯎꯔꯦ ꯑꯩꯈꯣꯏꯒ ꯈꯪꯉꯤꯕ ꯈꯣꯠꯂꯤꯕꯧ ꯀꯥꯟꯅꯀꯣ ꯂꯝꯕꯤꯗꯒ ꯊꯦꯡꯅꯕꯁꯦ
ꯎꯝ
ꯑꯗꯨꯃꯥꯏꯅꯒ ꯌꯥꯎꯋꯦ ꯑꯗꯩ ꯁꯤꯗ ꯑꯗꯨꯝ ꯍꯧꯔꯛꯑꯕꯅꯤꯅ ꯅꯨꯡꯁꯤ ꯑꯗꯨꯝ ꯅꯨꯡꯕꯨ ꯅꯨꯡꯁꯤ ꯇꯧꯔꯤꯁꯦ ꯍꯥꯏꯕꯗꯤ ꯑꯥꯗ ꯂꯩꯕꯒ ꯁꯤꯗ ꯂꯩꯕꯒ ꯃꯤ ꯌꯥꯝ ꯍꯪꯅꯩꯑꯌꯦꯕꯀꯣ ꯑꯩ ꯃꯅꯤꯄꯨꯔꯗ ꯂꯥꯛꯄꯗ ꯃꯅꯤꯄꯨꯔꯅ ꯑꯣꯏꯅ ꯐꯥꯎꯕ꯭ꯔ ꯅꯣꯏ ꯂꯩꯔꯤꯕ ꯅꯥꯍꯂꯦꯟꯗꯨꯅ ꯐꯕ꯭ꯔꯥꯅ ꯑꯗꯣ ꯑꯩꯁꯨ ꯑꯗꯨꯗ ꯑꯦꯟꯁꯔꯗꯨ ꯐꯖꯅ ꯈꯨꯝꯕ ꯉꯝꯗꯦꯕ ꯍꯥꯏꯕꯗꯤ ꯑꯃꯗꯨꯅ ꯑꯩꯒꯤ ꯍꯧꯔꯛꯐꯝꯗꯨꯗꯣ ꯑꯗꯨꯒ ꯅꯥꯒꯥꯂꯦꯟꯗ ꯃꯕꯨꯛꯀ ꯑꯅ ꯆꯥꯎꯔꯛꯄꯅꯤꯅꯀꯣ
ꯃꯥꯅꯦ
ꯎꯝ ꯑ ꯇꯃꯅꯣ ꯑꯣꯏ
ꯑꯉꯥꯡꯈꯩꯗꯤ ꯑꯗꯨꯗ ꯂꯣꯏ ꯂꯩꯕ꯭ꯔꯣ ꯌꯨꯝ ꯂꯩꯕ꯭ꯔꯣ
ꯑꯉꯥꯡ ꯑꯣꯏꯣꯏ ꯈꯣꯏ ꯑꯩꯈꯣꯏ ꯏꯅꯥꯎ ꯍꯠꯇ ꯑꯣꯝꯕꯗꯨꯁꯤꯂꯦ ꯑꯩꯒ ꯑꯗꯨꯒ ꯌꯥꯏ ꯃꯗꯨꯗꯤ ꯃꯄꯥꯟꯗ ꯂꯩꯌꯦ ꯃꯥꯗꯤ
ꯃꯄꯥꯟ ꯀꯩ ꯂꯝꯗꯅꯣ
ꯃꯄꯥꯟ ꯗꯦꯜꯂꯤꯗ ꯗꯦꯜꯂꯤꯗ ꯊꯕꯛ ꯇꯧꯅꯤꯡꯉꯤ
ꯃꯄꯥꯟꯗ ꯊꯕꯛ ꯇꯧꯔꯤꯕꯀꯣ
ꯑꯥ
ꯍꯂꯗꯤ ꯃꯁꯥꯏ
ꯑ ꯃꯁꯥꯅ ꯑꯗꯨꯝ ꯑꯩ ꯄꯩꯁꯥ ꯇꯥꯟꯖꯔꯒꯦꯅ ꯑꯗꯨꯃꯥꯏꯅ ꯆꯠꯈ꯭ꯔꯦ ꯑꯗ ꯗꯦꯜꯂꯤ ꯆꯥꯀꯤ ꯑꯃ ꯀꯨꯏꯗ꯭ꯔꯤꯌꯦ ꯑꯃ ꯊꯥ ꯇꯔꯨꯛ ꯐꯥꯔꯛꯇꯣꯔꯦ ꯍꯧꯖꯤꯛ ꯊꯥ ꯃꯉꯥ ꯑꯗꯨꯃꯥꯏꯅ ꯐꯥꯖꯤꯜꯂꯑꯦ ꯆꯍꯤꯍꯤ ꯈꯥꯠ
ꯐꯩ ꯐꯩ ꯑꯥꯗ ꯂꯩꯕꯗꯨꯁꯨ ꯐꯖꯅ ꯆꯦꯛꯁꯤꯟꯅ ꯂꯩꯃꯤꯄ ꯂꯩꯅꯕ ꯈꯣꯠꯅꯕ ꯑꯗꯨꯅꯪ ꯈꯔ ꯍꯥꯏꯌꯨ
ꯑ ꯃꯣꯏ ꯐꯖ ꯐꯖꯅꯗꯤ ꯂꯩꯃꯤꯟꯅꯩꯩꯅꯗꯤ ꯍꯥꯏ ꯍꯣꯏ ꯃꯣꯏ ꯀ ꯍꯣꯏ ꯀꯥ ꯑꯅꯤ ꯑꯣꯏꯒꯗ꯭ꯔꯥ ꯃꯣꯏꯒꯤꯅꯣ ꯀꯥ ꯑꯅꯤ ꯃꯥꯜꯂꯤ ꯃ ꯀꯩꯅꯣ ꯃꯩꯇꯩ ꯃꯆꯥ ꯉꯥꯛꯇ ꯂꯩꯃꯤꯟꯅꯩ ꯍꯥꯏꯌꯦꯕꯀꯣ ꯑ ꯃꯁꯦ ꯑꯃꯃꯝꯗ ꯑꯗꯨꯝ ꯁꯦꯟꯅꯕ ꯌꯥꯥꯠꯅꯤ ꯍꯥꯏꯕꯗꯤ ꯃꯄꯥꯜ ꯂꯝ ꯆꯠꯂꯒꯗꯤ ꯇꯝꯕ ꯉꯝꯗꯦꯅ ꯃꯤꯁꯤꯡꯁꯦ ꯑꯗꯨꯗꯒꯤ ꯐꯠꯇꯕ ꯃꯤ ꯌꯥꯝ ꯂꯩꯕꯅꯤꯅ
ꯔꯦ ꯋꯥꯔ ꯑꯀꯦ ꯋꯥꯔꯤꯖꯅ ꯍꯥꯏꯔꯦ ꯍꯟꯗꯛꯀꯤꯅꯦ ꯋꯥꯔꯜ ꯀꯞ ꯇꯧꯔꯤꯁꯤꯕꯣꯏ ꯌꯦꯡ ꯌꯦꯡꯗ꯭ꯔꯕ ꯅꯕꯣ
ꯑꯣ ꯀꯞ ꯌꯦꯡꯉꯦ ꯉꯁꯤ ꯑꯌꯨꯛꯁꯨ ꯌꯦꯡꯉꯦ ꯄꯣꯔꯆꯨꯒꯣ ꯑꯗꯨꯒ ꯀꯣꯏꯁꯥꯁꯔꯛꯇꯣ ꯑꯩꯦ ꯑꯗꯨꯨꯝ ꯍꯧꯒꯠꯂꯛꯄ ꯌꯦꯡꯕꯒꯤ ꯃꯤꯠꯁꯦ ꯄꯤꯤꯁꯦ ꯑꯣꯔꯣ ꯑꯣꯔꯣ ꯇꯥꯕꯅꯦꯕ ꯍꯥꯏꯕꯗꯤ ꯇꯤꯝ ꯑꯅꯤꯁꯨ ꯑꯩꯅ ꯌꯥꯝ ꯅꯨꯡꯁꯤꯖꯕ ꯄ꯭ꯂꯦꯌꯔ ꯑꯅꯤ ꯂꯩꯌꯦꯕꯀꯣ
ꯎꯝ
ꯑꯗꯨꯗ ꯄꯣꯔꯆꯨꯒꯜꯗ ꯑꯃꯨꯛ ꯑꯃꯨꯀ ꯔꯣꯅꯥꯜꯗꯣ ꯂꯩꯔꯦ ꯀ꯭ꯔꯣꯁꯤꯌꯥꯗ ꯑꯃꯨꯛ ꯑꯃꯨꯛꯀ ꯂꯨꯀꯥ ꯃꯣꯟꯗ꯭ꯔꯤꯁ ꯂꯩꯔꯦ ꯑꯗ ꯑꯅꯤꯁꯨ ꯑꯩꯅ ꯌꯥꯝ ꯄꯥꯝꯖꯕ ꯄꯤꯜꯂꯤꯤꯔ ꯉꯅꯥꯇꯟꯅꯦꯕ ꯑ ꯀꯣꯏꯁꯥ ꯂꯩꯍꯧꯕꯁꯦ ꯅꯨꯡꯗꯤ ꯅꯨꯡꯉꯥꯏꯇꯦ
ꯅꯨꯡꯉꯥꯏ ꯊ ꯀꯅꯣ ꯀꯅꯥꯝ ꯊꯅ ꯃꯣꯗꯤ ꯂꯩꯦꯍꯁꯦ ꯃꯃꯥꯡ ꯇꯨ ꯊꯥꯎꯖꯟ ꯇꯨ ꯊꯥꯎꯖꯟ ꯀꯩꯅꯣꯗꯅ ꯑꯦꯠꯇꯤꯟꯗꯅ ꯀꯩꯅꯣ ꯇꯥꯔꯦ ꯁꯦꯀꯦꯟ ꯇꯥꯔꯦ
ꯎꯝ
ꯑꯗꯣ ꯇꯨ ꯊꯥꯎꯖꯟ ꯇ꯭ꯋꯦꯟꯇꯤ ꯇ꯭ꯋꯦꯟꯇꯤ ꯇꯨꯗꯅ ꯑꯃꯨꯛ ꯊꯥꯔꯠ ꯑꯃꯨꯛ ꯇꯥꯔꯛꯦ
ꯍꯣꯏ
ꯑꯗꯨꯗ ꯀꯅꯥꯅ ꯅꯨꯡꯉꯥꯏꯅ ꯂꯩꯍꯧꯗꯣꯏꯅꯣꯕ
ꯑꯥ ꯋꯥꯔꯜ ꯀꯞ ꯁꯥꯟꯅꯕꯁꯨ ꯉꯁꯤꯅ ꯂꯣꯏꯔꯦ ꯃꯥꯒꯤꯁꯨ
ꯎꯝ ꯃꯁꯥꯏꯒꯤ ꯍꯥ ꯃꯃꯥꯡꯒꯤꯗꯣ ꯄꯣꯠꯇꯨ ꯀꯅ ꯇꯧꯔꯝꯃꯤꯗꯅ
ꯎꯝ
ꯍꯥꯥ ꯃꯖꯨꯝꯗ ꯑꯩꯈꯣꯏꯒꯤ ꯔꯣꯅꯥꯜꯗꯣꯁꯦ ꯌꯥꯔꯛꯇꯗꯅ ꯁꯤꯟꯗꯣꯛꯈꯤꯕꯗꯣ
ꯍꯣꯏ ꯍꯣꯏ
ꯁꯥꯨ ꯃ ꯈꯃꯣ ꯄꯤꯂꯦ ꯍꯦ ꯃꯥꯗ ꯐꯠꯇꯦ ꯃꯥꯗꯣ ꯍꯩꯀꯣ ꯌꯥꯝ ꯐꯖꯅ ꯑꯗꯨꯒ ꯃꯥꯗꯨ ꯆꯦꯟꯕꯁꯨ ꯉꯝꯗ꯭ꯔꯦ ꯍꯦ ꯈꯠꯄꯁꯨ ꯉꯝꯗ꯭ꯔꯦ ꯑ ꯑꯃꯅ ꯎꯝ ꯇꯔꯤꯚꯂꯤꯡ ꯇꯧ ꯍꯥꯏꯕꯁꯨ ꯍꯩꯇ꯭ꯔꯦ ꯃꯥꯁꯦ
ꯎꯝ ꯎꯝ
ꯣꯏ ꯀꯣꯆꯇꯨꯅ ꯎꯔꯕ ꯍꯥꯏꯕꯗꯤ ꯃꯜꯗꯨꯅ ꯃꯥ ꯆꯦꯟꯕꯁꯨ ꯉ ꯉꯝꯗ꯭ꯔꯕꯅꯤ ꯑꯅꯥ ꯕꯣꯜ ꯐꯪꯉꯒꯁꯨ ꯍꯥꯏꯕꯗꯤ ꯑꯩꯈꯣꯏꯒꯤ ꯕꯣꯜ ꯐꯪꯉꯒꯁꯨ ꯐꯤꯅꯤꯁꯤꯡ ꯇꯧꯕ ꯆꯕꯁꯨ ꯁꯨ ꯌꯥꯎꯗ꯭ꯔꯕꯅꯤꯅ ꯗꯤꯐꯦꯟꯗꯔ ꯑꯣꯏꯅ ꯑꯗꯨ ꯃꯥꯁꯦ ꯂꯨꯝꯃꯒ ꯂꯩꯔꯕꯅꯤꯅꯀꯣ ꯑ ꯒꯣꯜ ꯑꯃ ꯄꯤꯔꯒ ꯆꯪꯈꯤꯕꯗꯨ ꯐꯔꯕꯅꯦ ꯃꯣꯏ ꯉꯁꯤꯒꯤ ꯗꯤꯁꯤꯖꯟ ꯂꯧꯔꯤꯗꯣ ꯌꯥꯝ ꯆꯨꯝꯃꯕꯅꯦ ꯂꯧꯔꯤꯗꯣ
ꯃꯥꯅꯤ ꯃꯥꯅꯤ ꯑꯗꯣ ꯃꯣꯏ ꯉꯁꯤꯒꯤ ꯑ ꯂꯥꯁꯀꯤ ꯀꯩꯅꯣ ꯀꯥꯎꯔꯛꯄꯗ ꯑꯣꯞ ꯁꯥꯏꯠ ꯑ ꯇꯥꯗ꯭ꯔꯣ
ꯑꯥ ꯑꯥ ꯈꯔꯁꯥꯗꯗꯒꯤꯦ
ꯆꯟꯕꯗꯣ
ꯎꯝ
ꯑꯗꯨꯗꯣ ꯍꯧꯖꯤꯛ ꯑ ꯒꯦꯝꯕꯨꯗꯤ ꯂꯣꯏꯒ꯭ꯔꯦꯗꯅ ꯑꯗꯨꯒꯤ ꯁꯨꯝ ꯑꯅ ꯂꯩꯅꯕ ꯑꯣꯏꯅꯀꯣ
ꯑ ꯊꯤꯡꯍꯠ ꯆꯤꯡꯅꯕꯗꯣ ꯀꯣꯛꯅꯕꯅ ꯃꯣꯏ ꯄꯥꯔꯗ ꯌꯦꯡꯊꯣꯛꯑꯦꯕꯀꯣ꯫ ꯑꯗꯨꯒꯤꯗꯤ ꯄꯥ ꯑꯄꯥꯕ ꯀꯩꯅꫭꯗꯒꯤꯗꯨꯅ ꯎ ꯀꯤꯛ ꯎꯝ ꯒ꯭ꯔꯤꯛ ꯀꯩꯅꯣꯁꯨ ꯍꯥꯏꯔꯝꯕꯗꯨ ꯀꯩꯅꯣ꯫
ꯑꯣ ꯃꯣꯏꯒꯤ ꯀꯩꯅꯣ ꯌꯥ ꯌꯦꯡꯕꯗꯣ
ꯑꯥ ꯎ ꯍꯣꯏ꯫
ꯑꯗꯨꯗ ꯉꯁꯥꯏꯒꯤ ꯀꯥꯎꯔꯛꯑꯀꯥꯟꯗꯅꯦ
ꯑ
ꯀꯩꯅꯣꯒꯤ ꯃꯀꯣꯛꯇ ꯍꯥꯏꯐꯦꯠꯇꯪ ꯊꯦꯟꯈꯤꯗꯅꯥ ꯑꯗꯨꯒ ꯑꯣꯐꯁꯥꯏꯗ ꯇꯥ ꯑꯗꯨꯝ ꯄꯥꯏꯔꯒ ꯑꯗꯨꯝ ꯀꯥꯎꯁꯟꯕꯅꯦꯕ꯫ ꯑꯗꯨꯅ ꯑꯗꯨ ꯒꯣꯜꯗꯣ ꯑꯣꯐ ꯁꯥꯏꯠ ꯇꯥꯗꯦ ꯁꯤꯅꯤ ꯌꯦꯠꯅꯔꯤꯁꯦ ꯏꯕꯨꯡꯉꯣ꯫ ꯑꯁ ꯑꯃꯨꯛꯇ ꯑꯣꯏꯕ ꯔꯣꯅꯥꯜꯗꯣꯅ ꯑꯣꯏꯔꯒ ꯁ꯭ꯋꯥꯏꯗ ꯉꯥꯡꯅꯔꯤꯕ ꯃꯌꯥꯝꯁꯤꯗꯤꯀꯣ ꯑꯗꯨꯒꯤ ꯐꯦꯟꯕꯨ ꯑꯣꯏꯔꯣ ꯃꯦꯁꯤꯒꯤ ꯐꯦꯟꯕꯨ ꯑꯣꯏꯔꯣ ꯉꯥꯡꯅꯒꯤ ꯉꯥꯡꯅꯔꯤ ꯀꯣꯛꯀ ꯉꯥꯎꯏꯕꯣ꯫ ꯍꯧꯖꯤꯛ ꯄꯨꯡ ꯕꯥꯔꯣꯗꯁꯨ ꯏꯖꯤꯞꯀ ꯑꯁꯇ꯭ꯔꯦꯂꯤꯌꯥꯒ ꯂꯩ ꯍꯥꯏꯕ꯭ꯔꯥ ꯀꯩꯅꯣ ꯍꯥꯏꯔꯝꯕꯅꯤꯅꯦ꯫
ꯑꯣ ꯑꯣ ꯍꯥꯏ ꯂꯩꯕꯅꯦ꯫
ꯑꫭ ꯑꯩ ꯑꯩꯗꯤ ꯑꯁ ꯉꯔꯥꯡ ꯀꯩꯅꯣ ꯇꯧꯕꯒ ꯕꯣꯜ ꯌꯦꯡꯕꯒꯤ ꯇꯨꯝꯗꯕꯒꯀꯣ
ꯎꯝ
ꯑꯗꯨ ꯇꯔꯪ ꯆꯠꯄꯕꯨ ꯍꯧꯔꯛꯑꯕꯅꯤꯗ꯫ ꯅꯣꯏꯗꯤ ꯉꯁꯤꯁꯨ ꯕꯣꯜ ꯌꯦꯡꯗꯣꯏꯔꯣ꯫
ꯁꯤꯗꯤ ꯌꯦꯡꯑꯔꯣꯏ ꯑꯩꯅ ꯃꯁꯤ ꯕꫭ ꯀꯩꯅꯣꯒꯤ ꯇꯍꯥꯏꯕꯗꯤ ꯑ ꯅꯨꯡꯉꯥꯏꯇꯕꯅꯦ ꯏꯇꯣꯝꯇꯒ ꯌꯦꯡꯉꯦꯗꯣ ꯕꯤꯠ ꯂꯩꯇꯦ꯫
ꯍꫭ ꯍꯣꯏ ꯌꯦꯡꯉꫭ-ꯌꯦꯡꯉꫭ꯫
ꯎꯝ
ꯀꯩꯅꯣꯗꯤ ꯐꯖꯅ ꯆꯠꯂꯤꯕ ꯅꯠꯇ꯭ꯔꯣ ꯀ꯭ꯂꯥꯁꯇꯤ ꯐꯖꯅ ꯆꯠ ꯏꯕ ꯅꯠꯇ꯭ꯔꯣ
ꯂꯥꯁꯇꯤ ꯍꯧꯖꯤꯛ ꯍꯧꯗ꯭ꯔꯤ ꯍꯧꯕꯗꯤ ꯍꯧꯗꯣꯔꯦ ꯑꯩꯈꯣꯏ ꯍꯧꯖꯤꯛ ꯑꯦꯛꯖꯥꯝ ꯂꯣꯏꯕꯒꯤ ꯁꯝꯃꯔ ꯚꯦꯀꯦꯁꯟ ꯐꯪꯉꯤꯕꯀꯣ ꯑꯗꯣ ꯀꯨꯏꯗꯔꯦ ꯀ꯭ꯂꯥꯁ ꯀꯥꯅꯕ ꯑꯉꯥꯡꯁꯤꯡ ꯂꯥꯛꯇꯣꯔꯦ ꯍꯧꯖꯤꯛ ꯃꯣꯏ ꯑꯦꯠꯃꯤꯁꯟ ꯇꯧꯕꯅꯦ ꯃꯣꯏꯒꯤ ꯒꯤ ꯐꯔ ꯑ ꯐ꯭ꯔꯦꯁꯔꯁ ꯗꯦ ꯇꯧꯕꯅꯦ ꯀꯨꯏꯔꯔꯣꯏ ꯑꯗꯨꯒꯤꯁꯨ ꯑꯈꯣꯏ꯫ ꯇꯥꯅꯅꯕ ꯌꯥꯝ ꯂꯩꯔꯤ ꯀ꯭ꯂꯥꯁꯃꯦꯠ ꯍꯣꯏꯒꯀꯣ꯫
ꯎꯝ
ꯐꯖꯅ ꯑꯇꯩ ꯑꯇꯩꯗꯤ ꯈꯪꯗꯦ ꯑꯥ ꯅꫭꯏ ꯑꯣꯖꯥꯁꯤꯡꯗꯣ ꯑꯗꯨ ꯂꯣꯏꯅ ꯁꯟꯗꯅꯀꯣ ꯉꯥꯛꯄꯤꯅꯕ ꯅꯨꯡꯁꯤꯅꯅꯕ ꯊꯕꯛ ꯇꯧꯋꫭꯍꯦ꯫
ꯑꯣ ꯑꯣ꯫ ꯇꯧꯋꯦ-ꯇꯧꯋꯦ ꯑꯗꯨꯗꯤ꯫
ꯎꯝ ꯑꯣ ꯐꯔꯦ-ꯐꯔꯦ ꯑꯗꯨꯗꯤ ꯑꯩꯁꯨ ꯕꫭꯜ ꯌꯦꯡꯉꯨꯕꯒꯤ ꯋꯥꯔꯦ ꯄꯣꯊꯥꯔꯒꯦ꯫
ꯍꯣꯏ ꯌꯥꯏ-ꯌꯥꯏ꯫
ꯑꯗꯨꯒ ꯅꯪꯁꯨ ꯐꯖꯅ ꯄꯣꯊꯥꯖꯔꯛꯑꯣ ꯎꯝ ꯀꯣꯜꯕ ꯇꯧꯔꯀꯦ
ꯑꯣ ꯐꯔꯦ ꯐꯔꯦ ꯎꯝ ꯎꯝ ꯎꯝ ꯎꯝ ꯎ ꯑꯣ ꯇꯃꯣ ꯇꯃꯣ